ꯍꯜꯂ‌ꯣ ꯍꯣꯏ ꯇꯥꯏꯌ‌ꯦ ꯅꯪ ꯇꯥꯕ꯭ꯔꯣ
ꯎꯝ ꯇꯥꯏꯌꯦ ꯅꯪ ꯀꯩꯗꯧꯔꯤꯅꯣ
ꯀꯔꯤꯁꯨ ꯇꯧꯗꯦ ꯅꯪꯗꯤ
ꯍꯥꯏꯗꯤ ꯏꯔꯨꯖꯕ ꯂꯣꯏꯔꯦ ꯑꯗꯨ ꯏꯔꯨꯖꯕ ꯂꯣꯏꯕꯒꯤ ꯎꯝ ꯏꯔꯨꯖꯕ ꯂꯣꯏꯔꯒ ꯗ꯭ꯔꯦꯁ ꯁꯦꯠꯆꯟꯒꯦ ꯇꯧꯔꯤꯌꯦ
ꯑ ꯏꯪꯕ꯭ꯔꯣ
ꯍꯝ
ꯏꯪꯕ꯭ꯔꯣ
ꯆꯤꯟꯗꯦ ꯆꯤꯟꯗꯦ
ꯅꯠꯇꯦ ꯏꯪꯕ꯭ꯔꯣ ꯏꯔꯨꯖꯔꯗꯤ ꯑꯣ
ꯏꯪꯗꯦ ꯏꯪꯗꯦ ꯅꯨꯡꯉꯥꯏꯌꯦ
ꯑꯣ ꯍꯣꯏ
ꯅꯪ ꯅꯪꯗꯤ ꯃꯣꯔꯅꯤꯡꯗ ꯏꯔꯨꯖꯗꯦ
ꯍꯣꯏ ꯏꯔꯨꯖꯗꯦ ꯑꯩ ꯗꯤ
ꯀꯩꯒꯤ
ꯇꯜꯂꯦ ꯃꯣꯔꯅꯤꯡ ꯃꯣꯔꯅꯤꯡꯗꯦ ꯑꯩꯗꯤ
ꯃꯣꯔꯅꯤꯡꯗ ꯏꯔꯨꯖꯕꯗꯤ ꯐ꯭ꯔꯦꯁ ꯑꯣꯏꯕꯅꯦ
ꯑꯗꯨꯁꯨ ꯑꯗꯨꯁꯨ ꯆꯨꯝꯃꯦ ꯑꯗꯨ ꯑꯩꯗꯤ ꯍꯦꯕꯤꯠ ꯑꯣꯏꯗꯦꯀꯣ
ꯑꯗꯨꯗꯤ ꯅꯪꯁꯦ ꯀꯠꯇꯟꯅꯦꯀꯣ
ꯍꯣꯏ ꯀꯥꯇꯟ
ꯆꯨꯃꯦꯀꯣ
ꯆꯨꯝꯃꯦ ꯆꯨꯝꯃꯦ ꯅꯪꯒꯤꯔꯨ ꯍꯣꯏ ꯍꯣꯏ ꯌꯥꯝ ꯅꯠꯇꯦ ꯍꯥꯏꯒꯨꯅꯨ ꯁꯨꯃꯥꯏꯅ ꯍꯥꯏꯒꯨꯅꯨ ꯍꯣꯏ ꯈꯤꯠ ꯈꯤꯇꯪꯅ ꯍꯣꯏ ꯑꯗꯨ ꯌꯥꯝ ꯇꯠꯂꯦ ꯑꯗꯨꯗꯤ ꯑꯩꯁꯨ ꯈꯤꯔꯇꯧꯅꯤꯡꯗꯦꯀꯣ
ꯑꯥ ꯑꯣ ꯍꯥꯏꯔꯔꯣꯏꯒꯣ ꯃꯇꯨꯡꯗꯗꯤ ꯍꯥ ꯍꯣꯏ ꯍꯣꯏ ꯈꯤꯠ ꯑꯦꯛ ꯏ ꯏꯀꯥꯏꯕ ꯈꯪꯕ꯭ꯔꯣ
ꯍꯣꯏ
ꯑꯣ ꯑꯩ ꯑꯩꯅ ꯈꯪꯗꯕ꯭ꯔꯅ ꯈꯟꯕ
ꯑꯣ ꯈꯌꯦ ꯈꯪꯉꯦ ꯈꯪꯉꯦ
ꯑꯣ ꯑꯗꯨꯗꯤ ꯍꯥꯏꯔꯔꯣꯏ ꯍꯥꯏꯔꯔꯣꯏ
ꯍꯣꯏ ꯍꯣꯏ ꯍꯥꯏꯒꯅꯨ
ꯅꯪꯗꯤ ꯆꯥꯛ ꯊꯣꯡꯗꯣꯏꯔꯣ
ꯎꯝ ꯑꯥꯏꯗꯤ ꯇꯣꯔꯣꯏ ꯀꯨꯛ ꯑꯟꯇꯤ ꯂꯩꯌꯦꯀꯣ
ꯑꯣ ꯀꯨꯛ ꯑꯟꯇꯤꯅ ꯊꯣꯡꯗꯣꯏꯔꯥ
ꯍꯣꯏ ꯃꯥꯅ ꯊꯣꯟꯗꯣꯔꯦ
ꯍꯣꯏ ꯌꯥꯝ ꯐꯩꯀꯣ ꯑꯗꯨꯗꯤ
ꯍꯣꯏ
ꯅꯪꯗꯤ ꯀꯩꯗꯧꯔꯒ ꯂꯩꯗꯣꯏꯅꯣ
ꯑꯩꯗꯤ ꯍꯨꯖꯤꯛ ꯂꯥꯏꯔꯤꯛ ꯑ ꯂꯥꯏꯔꯤꯛ ꯏꯔꯤ ꯑꯥ ꯌꯦꯝꯕꯒ ꯂꯩꯌꯦ ꯑꯩꯈꯣꯏ ꯍꯩ ꯍꯌꯦꯡ ꯀ꯭ꯂꯥꯁ ꯇꯦꯁ ꯇꯧꯒꯦ ꯍꯥꯏꯌꯦꯀꯣ ꯑꯗꯨꯒꯤ ꯇꯣꯄꯤꯛꯁꯤꯡꯗꯤ ꯁꯔꯁ ꯇꯧꯋꯦ ꯍꯧꯖꯤꯛ ꯍꯧꯖꯤꯛꯅ ꯇꯨ ꯇꯣꯄꯤꯛ ꯁꯔꯁ ꯇꯧꯋꯦ
ꯑꯗꯨ ꯂꯣꯏꯕꯒ ꯅꯪ ꯂꯥꯏꯔꯤꯛ ꯄꯥꯒꯦꯕ
ꯈꯣꯏ ꯂꯣꯏꯔꯗꯤ ꯈꯔ ꯄꯥꯏꯒꯦ ꯅꯪꯗꯤ
ꯑꯩꯗꯤ ꯍꯧꯖꯤꯛ ꯏꯔꯨꯖꯕ ꯂꯣꯏꯕꯒꯤ ꯀ꯭ꯔꯤꯝ ꯀꯩꯀꯥ ꯇꯩꯔꯤꯌꯦ ꯃꯃꯥꯏꯗ ꯑꯗꯣ ꯀ꯭ꯔꯤꯝ ꯇꯩꯕ ꯂꯣꯏꯔꯒ ꯗ꯭ꯔꯦꯁ ꯍꯥꯞꯄꯅꯤ ꯗ꯭ꯔꯦꯁ ꯍꯥꯞꯄ ꯂꯣꯏꯔꯒ ꯑꯩꯒꯤꯗꯤ ꯅꯣꯠꯁ ꯃꯌꯥꯝ ꯂꯩꯌꯦ ꯑꯗꯨꯏ ꯅꯣꯠꯁꯤꯡꯗꯣ ꯑꯩ ꯏꯒꯦ
ꯍꯣꯏ ꯍꯣꯏ
ꯎꯝ ꯑꯗꯨ ꯏꯒꯦꯍꯥꯏꯔꯣ
ꯍꯣꯏ ꯏꯔꯣ ꯐ ꯖꯥꯟꯅ ꯏꯔꯣ ꯊꯨꯅ ꯊꯨꯅ ꯏꯔꯣ ꯑꯗꯨꯒ ꯏꯔꯣ ꯑꯗꯨ ꯂꯣꯏꯔꯗꯤ ꯄꯨꯂꯞ ꯑꯣꯗꯤꯇꯣꯔꯤꯌꯝ ꯍꯣꯜꯗ ꯥꯆꯛ ꯆꯪꯉꯥꯒ ꯑꯃꯔꯛ ꯄꯥꯏꯔꯒꯦꯀꯣ
ꯅꯡꯂꯣ
ꯅꯪꯁꯨ ꯑꯩꯁꯨ ꯇꯨꯒꯦꯗꯔ ꯍꯣꯏ ꯂꯣꯏꯅ ꯃꯦꯝꯅ ꯇꯣꯔꯣꯄꯥꯏꯔꯣ ꯍꯥꯏꯌꯦ ꯑꯣꯗꯤꯇꯣꯔꯤꯌꯝꯗ ꯆꯠꯂꯣ ꯂꯥꯏꯔꯤꯛ ꯄꯥꯏꯔꯛꯑꯣ ꯐꯦꯜ ꯑꯣꯜꯔꯗꯤ ꯃꯦꯝ ꯔꯣꯏꯌꯦꯔꯣꯏ ꯍꯥꯏꯌꯦꯃꯥꯅ ꯃꯁꯨꯨ ꯀꯤ ꯀꯤꯕ ꯃꯥꯜꯂꯦ ꯑꯩꯈꯣꯏꯅ ꯐꯦꯜ ꯑꯣꯏꯔꯤ ꯗꯤ ꯂꯣꯏꯅꯃꯛ ꯕ꯭ꯂꯦꯝꯗꯣ ꯃꯉꯣꯟꯗ ꯍꯣꯏ ꯃꯉꯣꯟꯗ ꯂꯥꯛꯀꯅꯤ ꯑꯗꯨꯅꯦ ꯃꯥꯁꯨ ꯀꯤꯀꯤꯌꯦ
ꯑꯣ ꯑꯗꯨꯗꯤ ꯂꯥꯏꯔꯤꯛ ꯀꯟꯅ ꯄꯥꯕ ꯇꯥꯏꯅꯦ
ꯎꯝ ꯍꯣꯏ
ꯑꯗꯨꯗꯤ ꯑꯩꯁꯨ ꯂꯣꯏꯔꯒ ꯀꯣꯟꯅ ꯂꯥꯛꯂꯒꯦ
ꯍꯣꯏ ꯍꯣꯏ
ꯂꯥꯏꯔꯤꯛ ꯄꯥꯔꯣ
ꯍꯣꯏ ꯂꯥꯛꯑꯣ
ꯇꯣꯞ ꯐ꯭ꯂꯣꯔ ꯗꯅꯦꯀꯣ
ꯍꯣꯏ ꯇꯣꯞꯇꯣꯞ ꯐ꯭ꯂꯣꯔ ꯗꯦ
ꯎꯏ ꯅꯪꯒꯤ ꯐ꯭ꯔꯦꯟꯁꯤꯡꯗꯤ
ꯑꯩꯒꯤ ꯐ꯭ꯔꯦꯟꯁꯤꯡꯗꯤ ꯃꯤ ꯑꯃꯗꯤ ꯍꯧꯖꯤꯛꯁꯨ ꯇꯨꯝꯃꯦ ꯑꯗꯨ ꯑꯃꯗꯤ ꯐꯣꯝ ꯄꯥꯏꯔꯒ ꯂꯩꯌꯦ ꯑꯗꯨꯅꯦ ꯑꯃꯗꯤ ꯈꯟꯗꯦꯗ ꯋꯥꯁꯔꯨꯝꯗ ꯆꯠꯈ꯭ꯔꯦ ꯑꯗꯨ ꯂꯛꯂꯛꯇ꯭ꯔꯤ
ꯃꯣꯏ ꯍꯧꯖꯤꯛꯐꯥꯎ ꯇꯨꯝꯃꯤꯁꯦ ꯀꯩꯒꯤꯅꯣ ꯀꯇꯟꯅꯦꯀꯣ ꯃꯣꯏꯁꯦ
ꯃꯣꯏꯁꯨ ꯀꯇꯥꯟ
ꯍꯣꯏ ꯀꯇꯟꯅꯦ ꯌꯥꯝꯅ ꯇꯨꯝꯃꯦꯕ
ꯍꯣꯏ ꯃꯁꯥ ꯅꯨꯡꯉꯥꯏꯇꯦ ꯁꯤ ꯅꯨꯄꯤꯗꯤ ꯇꯨꯝꯃꯒꯥ ꯂꯥꯏꯔꯦꯅꯦ ꯄꯤꯔꯤꯀꯣ ꯃꯁꯥ ꯅꯨꯡꯉꯥꯏꯇꯦ
ꯃꯥꯗꯤ ꯐꯤꯚꯔ ꯂꯩꯕ꯭ꯔꯣ
ꯐꯤꯕꯔꯗꯤ ꯂꯩꯇ꯭ꯔꯤ ꯑꯗꯨ ꯍꯤꯗꯛꯀꯣ
ꯎꯝ
ꯁꯤꯇ꯭ꯔꯦꯖꯤꯟ ꯍꯤꯗꯛꯁꯨ ꯆꯥꯛ ꯆꯥꯔꯦ ꯑꯗꯨ ꯑꯦꯟꯇꯤꯕꯥꯏꯌꯣꯇꯤꯛꯁꯨ ꯆꯥꯔꯦ ꯑꯗꯨꯅꯦ ꯃꯥꯅ ꯍꯥꯏꯌꯦ ꯌꯥꯝꯅ ꯇꯨꯝꯅꯤꯡꯉꯦ ꯍꯥꯏꯌꯦ
ꯑꯣ ꯑꯗꯨꯒꯤ ꯃꯥꯗꯣ ꯎꯝ ꯇꯨꯝꯃꯒ ꯂꯩꯕ
ꯍꯥꯥ
ꯑꯗꯨꯒꯤ ꯃꯥꯗꯣ ꯇꯨꯝꯃꯒ ꯂꯩꯕ
ꯍꯣꯏ ꯇꯨꯝꯃꯒꯂꯩꯌꯦ ꯅꯔꯟ ꯅꯔꯟꯁꯨ ꯈꯣꯎꯗꯦꯀꯣ ꯇꯨꯝꯃꯒ ꯂꯩꯑ ꯃꯥꯗꯤ
ꯉꯥꯏꯔꯣꯡꯒꯅꯤꯀꯣ ꯃꯥꯒꯤ ꯑꯅꯥꯕꯗ
ꯍꯣꯏ
ꯇꯨꯝꯃ ꯇꯨꯝꯃꯒ ꯂꯩ ꯂꯩꯒꯗ꯭ꯔ
ꯍꯣꯏ
ꯑꯩꯗꯤ ꯅꯥꯔꯗꯤ ꯇꯨꯝꯕ ꯌꯥꯗꯦ꯫
ꯑꯣ ꯑꯩꯗꯤ ꯅꯥꯔꯗꯤ ꯂꯣꯍꯣꯟ ꯀꯃꯡꯀꯣꯜ ꯑꯣꯏꯔꯗꯤꯀꯣ ꯑꯩꯁꯨ ꯌꯥꯝꯅ ꯇꯨꯝꯃꯦ꯫
ꯑꯣ ꯌꯥꯝ ꯐꯩ ꯌꯥꯝ ꯐꯩ꯫ ꯇꯨꯝꯕ ꯌꯥꯕ ꯑꯅꯥꯕꯁꯦ ꯌꯥꯝꯗꯤ ꯌꯥꯝꯅꯗꯤ ꯐꯩꯀꯣ꯫
ꯍꯣꯏ ꯍꯣꯏ
ꯇꯨꯝꯕ ꯌꯥꯗꯕꯁꯤꯅꯦꯕ ꯂꯨꯔꯤꯁꯦ꯫
ꯍꯣꯏ ꯑꯗꯨꯅꯦ꯫ ꯑꯗꯨ
ꯐꯖꯅ ꯇꯨꯝꯕ ꯍꯥꯏꯕꯁꯦ ꯃꯊꯧ ꯇꯥꯏ꯫
ꯍꯣꯏ
ꯅꯣꯏ ꯆꯞ ꯃꯥꯟꯅꯅ ꯄꯨꯜꯂꯞ ꯇꯨꯃꯤꯟꯅꯕ꯭ꯔꯣ ꯅꯣꯏꯖꯦ꯫
ꯎꯝ ꯍꯣꯏ ꯆꯞ ꯃꯥꯟꯅꯩꯌꯦ ꯑꯈꯣꯏ ꯔꯨꯝꯃꯦꯠꯁꯤꯡꯗꯣ꯫
ꯑꯣ ꯀꯔꯤ ꯀꯔꯤ ꯃꯊꯦꯜ ꯆꯥꯗꯣꯏꯅꯣ ꯉꯁꯤꯁꯦ꯫
ꯉꯁꯤꯁꯦ ꯀꯣꯕꯤ ꯑꯂꯨ ꯃꯥꯜꯂꯦ꯫
ꯑꯣ ꯀꯣꯕꯤꯒ ꯑꯂꯨꯒ ꯀꯣꯕꯤ ꯑꯂꯨꯁꯦ ꯍꯥꯎꯇꯕꯅꯦꯗ꯫
ꯈꯥꯎꯇꯦ ꯍꯣꯏ
ꯐꯖꯅ ꯀꯨꯛ ꯇꯧꯔꯗꯤ ꯍꯥꯏꯕ ꯍꯥꯎꯕ꯫ ꯐ꯭ꯔꯥꯏ ꯇꯧꯔꯗꯤ ꯑꯗꯨꯝ ꯃꯣꯏꯅ ꯊꯣꯡꯕ ꯍꯩꯇ꯭ꯔꯗꯤ ꯍꯥꯎꯇꯦ꯫
ꯑꯗꯨꯅꯦ ꯀꯥꯡꯁꯣꯏ ꯎꯝ ꯊꯣꯡꯗ꯭ꯔꯗꯤ ꯐꯔꯦꯀꯣ꯫
ꯑꯥ ꯍꯥꯎꯏ
ꯎꯝ
ꯅꯠꯇ꯭ꯔꯗꯤ ꯍꯥꯎꯇꯦ꯫
ꯍꯣꯏ
ꯑꯗꯣ ꯅꯪ ꯅꯪꯗꯤ ꯀꯥꯡꯁꯣꯏ ꯄꯥꯝꯕ꯭ꯔꯣ ꯉꯁꯤꯗꯤ ꯀꯥꯡꯁꯣꯏ ꯇꯧꯅꯤ ꯍꯥꯏꯕ꯭ꯔꯣ꯫
ꯈꯪꯗꯦ ꯑꯗꯨ ꯀꯔꯤꯅꯣ ꯀꯥꯡꯁꯣꯏ ꯇꯧꯔꯦꯗꯤ ꯀꯔꯤꯅꯣ ꯐ꯭ꯔꯥꯏ ꯇꯧꯋꯦ꯫ ꯀꯥꯡꯁꯣꯏꯗꯤ ꯐꯔ ꯐ꯭ꯔꯥꯠ ꯇꯧꯗꯦꯀꯣ꯫ ꯐ꯭ꯔꯥꯏꯒꯤ ꯃꯅꯨꯡ꯫ ꯃ ꯃ ꯅꯛꯇꯒꯤ ꯅꯝꯊꯤ ꯂꯛꯑꯦ ꯅꯝꯊꯤꯌꯦ꯫
ꯑꯣ ꯑꯣ ꯀꯩꯅꯣꯔ ꯉꯥꯔꯤꯔ꯫
ꯉꯥꯔꯤ ꯅꯠꯇꯦ ꯑꯅꯤꯟꯒꯨꯝꯕ꯫ ꯗꯥꯜ ꯑꯂꯨ ꯒꯨꯝꯕ ꯐ꯭ꯔꯥꯏ ꯐ꯭ꯔꯥꯏ ꯇꯣꯕ ꯃꯂꯦ꯫ ꯎꯝ ꯍꯣꯏ ꯅꯝꯊꯤꯌꯦ꯫
ꯃꯣꯏ ꯐ꯭ꯔꯥꯏ ꯇꯧꯕ ꯍꯩꯇꯕꯅꯤ꯫
ꯍꯣꯏ
ꯍꯩꯔꯗꯤ ꯃꯅꯝꯗꯤ ꯅꯝꯊꯤꯔꯣꯏꯕ꯫
ꯍꯣꯏ ꯍꯣꯏ
ꯃꯣꯏ ꯍꯩꯇꯅ ꯐ꯭ꯔꯥꯏ ꯇꯧꯔꯗꯤ ꯃꯅꯝ ꯅꯝꯊꯤꯌꯦ꯫
ꯈꯣꯏ ꯆꯨꯝꯃꯤ
ꯑꯗꯨꯗꯤ ꯅꯪ ꯍꯧꯖꯤꯛ ꯀꯩꯗꯧꯒꯦꯅ
ꯍꯧꯖꯤꯛꯇꯤ ꯀꯔꯤꯁꯨ ꯇꯧꯗꯦ ꯑꯩꯅ ꯇꯣꯄꯤꯛꯁꯤꯡ ꯁꯔꯁ ꯇꯧꯋꯦ꯫
ꯑꯩ ꯄꯦꯟ ꯑꯃ ꯂꯩꯕꯅꯦꯕ ꯑꯗꯣ ꯑꯩꯗꯣ ꯄꯦꯟꯗꯣ ꯃꯥꯡꯈ꯭ꯔꯕ꯫ ꯑꯩꯒꯤ ꯑꯥ ꯍꯣꯏ ꯑꯩꯒꯤ ꯄꯦꯟ꯫ ꯑꯗꯨꯅꯦ ꯑꯩꯅ ꯍꯧꯖꯤꯛ ꯁꯔꯁ ꯇꯧꯔ ꯇꯧꯔꯒ ꯂꯩꯁꯦ꯫
ꯑꯣ ꯑꯗꯨ ꯇꯧꯕ꯭ꯔꯣ
ꯍꯥ
ꯎꯔꯕ꯭ꯔꯣ
ꯑꯣ ꯍꯧꯖꯤꯛ ꯑꯃꯗꯤ ꯍꯣꯏ ꯍꯧꯖꯤꯛ ꯑꯃꯗꯤ ꯐꯪꯉꯦ ꯑꯃꯗꯤ ꯃꯥꯡꯉꯦ ꯐꯪꯗ꯭ꯔꯦ ꯀꯗꯥꯏꯗ ꯆꯠꯈ꯭ꯔꯕꯅꯣ ꯈꯪꯗꯦ
ꯑꯗꯨ ꯅꯪꯒꯤ ꯔꯨꯝꯃꯦꯠꯁꯤꯡꯗꯣ ꯑꯗꯨꯗ ꯂꯩꯌꯦ
ꯍꯣꯏ ꯑꯩꯒꯤ ꯔꯨꯝꯃꯦꯠꯁꯤꯡꯁꯨ ꯅꯣꯏꯒꯤ ꯔꯨꯝꯃꯦꯠꯀꯤ ꯇꯨꯝ ꯇꯨꯝꯃꯒ ꯂꯩꯕꯗꯣ
ꯍꯣꯏ
ꯑꯗꯨꯃꯥꯏꯅ ꯇꯨꯝꯕ ꯌꯥꯎꯋꯦ
ꯂꯣꯏꯅꯃꯛ
ꯑꯁ ꯑꯈꯣꯏꯗꯤ ꯑꯥ ꯌꯨꯅꯤꯇꯤ ꯑꯣꯏ ꯇꯨꯝꯕ ꯃꯇꯥꯡꯗꯗꯤ ꯑꯩꯈꯣꯏꯗꯤ ꯌꯨꯅꯤꯇꯤꯅꯦ
ꯑꯣ ꯍꯣꯏ ꯍꯣꯏ ꯑꯗꯨ ꯔꯣ ꯅꯝꯕꯔ ꯋꯥꯟꯗꯤ
ꯑꯗꯨ ꯅꯝꯕꯔ ꯋꯥꯟꯗꯤ ꯌꯨꯅꯤꯇꯤ ꯑꯍ ꯑꯣꯏꯗꯦ ꯃꯥꯗꯤ ꯃꯥꯗꯤ ꯏꯁꯇꯗꯤ ꯇꯧꯕ ꯆꯠꯂꯦ
ꯍꯣꯏ ꯃꯥꯂꯦ
ꯃꯥꯗꯤ ꯏꯁꯇꯗꯤ ꯇꯧꯕ ꯑꯗꯨꯝ ꯆꯠꯀꯅꯤ
ꯍꯣꯏ ꯅꯔꯥꯟꯁꯨ ꯃꯥꯗꯤ ꯍꯣ ꯗꯦ ꯁꯇꯥꯗꯤ ꯇꯧꯏꯀꯣ
ꯇꯧꯕ꯭ꯔꯥ
ꯍꯣꯏ ꯇꯧꯋꯦ ꯅꯈꯣꯏꯗꯤ ꯂꯥꯏꯇ꯭ꯔꯦ ꯑꯗꯨ ꯂꯥꯏꯕꯁꯤꯡ ꯂꯥꯏꯕꯒ ꯂꯥꯏꯁꯤꯡꯗꯣ ꯐꯣꯝ ꯄꯥꯏꯒ ꯂꯥꯏꯔꯦ ꯑꯗꯨ ꯃꯥꯗꯤ ꯍꯣꯜ ꯗꯦ ꯔꯨꯝꯗꯁꯨ ꯂꯩꯇ꯭ꯔꯤ ꯀ꯭ꯂꯥꯁꯔꯨꯝ ꯅꯠꯇ ꯅꯠꯇ꯭ꯔ ꯀ꯭ꯂꯥꯁꯔꯨꯝꯗ ꯀꯨꯝꯔꯒ ꯈꯔꯦ ꯄꯥꯏꯔꯒ ꯂꯩꯌꯦ ꯃꯥꯏ ꯃꯣꯏꯗꯤ
ꯑꯣ ꯅ ꯅꯪ ꯊꯦꯡꯅꯕ꯭ꯔꯥ ꯑꯩꯈꯣꯏꯒꯤꯗꯨ
ꯍꯣꯏ ꯔꯦꯟꯗꯤ ꯑꯩ ꯑꯥ ꯅꯈꯣꯏꯒꯤ ꯔꯨꯝꯗ ꯂꯥꯛꯄꯒ ꯋꯥꯔꯤ ꯁꯥꯕ ꯂꯩꯥꯏ
ꯑꯣ ꯑꯗꯣ ꯑꯗꯣ ꯃꯇꯝꯗ ꯃꯥ ꯂꯩꯔꯝꯗꯕ ꯑꯗꯨ ꯑꯗꯨ ꯃꯇꯝꯗ ꯃꯥ ꯂꯩꯔꯝꯗꯕ
ꯂꯩꯇ꯭ꯔꯤ
ꯑꯣ
ꯎꯝ ꯀꯗꯥꯏ ꯆꯠꯈ꯭ꯔꯦ ꯍꯥꯏꯌꯦꯦ ꯃꯣꯏꯅ ꯂꯥꯏꯔꯤꯛ ꯄꯥꯕꯒ ꯆꯠꯈ꯭ꯔꯦ ꯍꯥꯏꯌꯦ ꯑꯗꯨꯅꯦ ꯑꯩ
ꯄꯥꯕꯅꯦ ꯅ ꯅꯪ ꯃꯥ ꯅꯪꯁꯨ ꯃꯥꯒꯨꯝꯅ ꯂꯥꯏꯔꯤꯛ ꯄꯥꯅꯤꯡꯕ꯭ꯔꯣ
ꯄꯅꯤꯟꯗꯦ ꯑꯗꯤ ꯂꯔꯨꯏꯗꯤ ꯄꯅꯤꯗꯦ ꯇꯂꯦꯀꯣ
ꯍꯣꯏ ꯂꯥꯏꯔꯤꯛ ꯄꯥꯕꯁꯨ ꯌꯥꯝꯅ ꯋꯥꯏꯀꯣ ꯏꯅꯔꯖꯤ ꯌꯥꯝ ꯆꯪꯉꯤ
ꯍꯣꯢ
ꯑꯩ ꯏꯅꯔꯖꯤ ꯄꯥꯝꯃꯨꯏꯌꯦ
ꯍꯣꯏ ꯑꯩꯁꯨ
ꯏꯅꯔꯖꯤ ꯂꯣꯏꯈ꯭ꯔꯗꯤ ꯑꯩꯈꯣꯏ ꯀꯔꯝꯅ ꯍꯤꯡꯅꯤ
ꯍꯣꯏ ꯀꯅꯥꯅ ꯏꯅꯔꯖꯤ ꯄꯤꯒꯦ ꯑꯃꯨꯛꯀ
ꯑꯈꯣꯏꯒꯤ ꯍꯣꯏ ꯑꯗꯨꯗꯨꯒꯤ ꯑꯩ ꯂꯣꯏꯅꯤꯡꯗꯦꯕ ꯏꯅꯔꯖꯤꯗꯣ ꯑꯗꯨꯒꯤꯅꯦ ꯑꯩꯅ ꯄꯥꯗ꯭ꯔꯤꯁꯦ
ꯎꯝ ꯑꯥꯏꯁꯨꯅꯦ
ꯃꯅꯔꯦ ꯀꯣ ꯑꯗꯨꯗꯤ
ꯍꯣꯏ ꯃꯅꯥꯔꯦ
ꯑꯗꯨꯗꯤ ꯉꯁꯤꯗꯒꯤ ꯏꯕꯥꯅꯤ ꯐ꯭ꯔꯦꯟ ꯑꯣꯏꯔꯁꯦꯀꯣ
ꯍꯣꯏ ꯂꯥꯏꯔꯤꯛ ꯄꯥꯏ ꯄꯗꯦ ꯄꯥꯅꯤꯡꯗꯦꯒꯤ ꯐ꯭ꯔꯦꯟꯅꯦ
ꯍꯣꯏ ꯍꯣꯏ ꯆꯨꯝꯃꯦ ꯆꯨꯝꯃꯦ ꯂꯥꯏꯔꯤꯛ ꯄꯥꯅꯤꯡꯗꯕꯤꯒꯤ ꯐ꯭ꯔꯦꯟ
ꯍꫭꯏꯍꯦ
ꯑꯦꯛꯖꯥꯝꯁꯨ ꯅꯤꯌꯔ ꯑꯣꯏꯔꯕ ꯅꯠꯇ꯭ꯔꯣ
ꯍꯣꯏ
ꯑꯦꯛꯖꯥꯝꯁꯨ ꯌꯥꯝꯅ ꯅꯛꯑꯦ
ꯑꯦꯛꯖꯥꯝꯗꯤ ꯗꯤꯁ ꯃꯥꯟꯊ ꯄ꯭ꯔꯤꯐꯥꯏꯅꯦꯜꯗꯣ
ꯅꯍꯥꯛ ꯅꯠꯇꯦ ꯗꯤꯁꯃꯜꯂ
ꯍꯣꯏ ꯄ꯭ꯔꯤ ꯐꯥꯏꯅꯦꯜꯗꯤ ꯗꯤꯁ ꯃꯥꯟꯅꯩ ꯑꯗꯨ ꯑꯦꯝ ꯑꯦꯟ ꯁꯤꯗꯤ ꯑꯣꯒꯁ ꯁꯚꯦꯟꯇꯤꯟꯗ ꯁꯇꯥꯔꯠ ꯑꯣꯏꯔꯦ
ꯑꯁ ꯑꯩꯗꯤ ꯑꯗꯨꯗꯤ ꯄꯥꯗ꯭ꯔꯤ ꯑꯩꯗꯤ
ꯑꯩꯁꯨ ꯄꯥꯗ꯭ꯔꯤ ꯉꯁꯤ ꯁꯇꯥꯔꯠ ꯇꯧꯁꯤꯔꯥ ꯂꯣꯏꯅꯃꯛ
ꯍꯣꯏ ꯍꯣꯏ ꯇꯧꯔꯁꯦ
ꯍꯣꯏ
ꯅꯣꯠꯁꯦ ꯌꯥꯝꯃꯟꯕꯒꯤ ꯑꯩ ꯏꯁꯇꯥꯔꯠ ꯇꯧꯕ ꯉꯝꯗꯔꯦꯕ
ꯅꯝꯀꯣ ꯑꯩ ꯍꯥꯏꯕꯤꯒꯦ ꯀꯔꯤ ꯀꯦꯁꯕꯨ ꯑꯅꯤꯗꯣ ꯊꯨꯅ ꯏꯔꯣ ꯑꯗꯨ ꯅꯣꯠꯁ ꯒꯨꯝꯕꯥꯗꯤ ꯏꯒꯅꯨ ꯀꯔꯤ ꯖꯦꯔꯣꯛꯁ ꯇꯧꯔꯣ
ꯑꯣ ꯑꯗꯨꯅ ꯐꯔꯅꯤꯀꯣ
ꯍꯣꯏ ꯑꯗꯨ ꯁꯨꯃꯥꯏꯅ ꯇꯧꯗ꯭ꯔꯗꯤ ꯅꯪ ꯅꯣꯠꯁꯨ ꯏꯒꯅꯤ ꯑꯗꯨ ꯀꯦꯁꯕꯨꯛ ꯑꯅꯤꯁꯨ ꯏꯒꯅꯤ ꯑꯗꯨꯗꯤ ꯅꯪ ꯃꯥꯐꯝ ꯂꯩꯇ꯭ꯔꯦ
ꯍꯣꯏ ꯑꯗꯨ ꯑꯩꯩꯅꫭ ꯑꯩ ꯑꯗꯨꯅ ꯐꯔꯅꯤ
ꯎꯝ ꯁꯨꯃꯥꯏꯅ ꯇꯧꯔꯣ
ꯖꯦꯔꯣꯛꯁ ꯇꯧꯕꯗꯣ ꯄꯩꯁꯥ ꯀꯌꯥ ꯆꯪꯉꯅꯤ
ꯑꯣ ꯑꯗꯨꯗꯤ ꯍꯥꯏꯗꯤ ꯅꯟ ꯑꯣ ꯕꯤ ꯖꯤꯁꯨ ꯀꯃꯨꯅꯤ ꯑꯣ ꯕꯤ ꯖꯤ ꯑꯣꯕꯤꯖꯤꯗꯤ ꯄꯥꯔꯠ ꯑꯅꯤ ꯁꯨ ꯖꯦꯔꯣꯛꯁ ꯇꯧꯒꯦꯀꯣ
ꯑ ꯑꯗꯨ